ꯇꯥꯏꯌꯦ ꯇꯥꯏꯌꯦ
ꯀꯔꯤ ꯇꯧꯔꯒ ꯂꯩꯕ꯭ꯔꯥ
ꯆꯥꯛ ꯆꯥꯒꯦ ꯇꯧꯋꯦ ꯍꯧꯖꯤꯛꯅ ꯅꯨꯗꯜ ꯆꯥꯒꯦ ꯇꯧꯋꯦ
ꯍꯥ ꯅꯨꯡꯊꯤꯟꯒꯤ
ꯄꯥꯎ ꯅꯠꯇꯦ ꯅꯨꯡꯊꯤꯟꯒꯤ ꯅꯠꯇꯦ
ꯑꯌꯨꯛꯀꯤ
ꯍꯣꯏ
ꯑꯣ ꯊꯦꯡ꯭ꯈꯔ‌ꯦꯅ‌ꯦ
ꯍꯣꯏ ꯍꯣꯏ ꯊꯕꯛ ꯊꯕꯛ ꯇꯧꯕꯅꯤꯅꯀꯣ
ꯎꯝ ꯃꯄꯥꯟꯗꯔꯣ ꯂꯩꯔꯤꯕꯁꯦ
ꯍꯣꯏ ꯍꯣꯏ
ꯑꯣ ꯑꯣ
ꯅꯪ ꯅꯪꯗꯤ
ꯑꯩꯁꯨ ꯃꯄꯥꯟꯗ ꯂꯩ
ꯑꯣ
ꯀꯔꯤ ꯃꯊꯦꯜ ꯆꯥꯒꯦ ꯇꯧꯔꯤꯅꯣ
ꯑꯁ ꯃꯊ‌ꯦꯜ ꯀꯔꯝꯇ ꯅꯠꯇꯦꯗ ꯅꯨꯗꯜ ꯈꯛꯇꯅꯤꯗ
ꯑꯌꯥ ꯅꯨꯄꯥꯁꯤꯡꯁꯨ ꯅꯨꯗꯜ ꯆꯥꯕ ꯍꯩꯕ꯭ꯔꯣ
ꯍꯁ ꯑꯩꯈꫭꯏꯁꯨ ꯃꯤꯅꯤꯅꯦ ꯀꯩꯏꯅꫭ
ꯎꯝ ꯍꯥꯏꯗꯤ ꯑꯅꯝꯕꯁꯤꯡꯗꯤ ꯄꯥꯝꯗ‌ꯦꯅ ꯅꯨꯗꯜꯁꯇꯣ
ꯍꯣꯏ ꯍꯣꯏ
ꯄꯥꯝꯕꯗ ꯌꯥꯎꯈ꯭ꯔꯦꯅꯦ ꯅꯪꯁꯦ
ꯑꯩꯗꯤ ꯎꯝ ꯆꯥꯛ ꯌꯥꯝ ꯆꯥꯗꯦꯗ ꯑꯉꯥꯡ ꯑꯣꯏꯅꯤꯅ ꯏꯛꯇꯣ
ꯎꯝ
ꯅꯪꯗꯤ ꯆꯥꯛ ꯆꯔꯕꯣ
ꯑꯩ ꯆꯥꯛ ꯑꯩꯗꯤ ꯑꯩꯗꯤ ꯑꯩꯁꯨ ꯆꯥꯗ꯭ꯔꯤꯌꯦ ꯑꯩ ꯊꯣꯡꯗ꯭ꯔꯤꯌꯦ ꯑꯩꯗꯤ
ꯊꯣꯡꯗ꯭ꯔꯒ ꯂꯩꯔꯤꯕꯅꯤ
ꯑꯁ‌‌ ꯁꯥꯏꯍ‌ꯦ
ꯅꯣꯏꯒꯤ ꯊꯕꯛꯇꯤ ꯀꯔꯤꯔꯣ ꯍꯥꯏꯗꯤ ꯑꯥ ꯅꯨꯡꯗꯥꯡꯗ ꯑꯣꯏꯅ ꯇꯧꯕ꯭ꯔꯣ ꯑꯌꯨꯛꯇ ꯑꯣ
ꯑꯥꯐꯇꯔꯅꯨꯟ ꯇꯨꯋꯦꯜꯐ ꯊꯥꯔꯇꯤ ꯋꯥꯟ ꯁ꯭ꯋꯥꯏꯗ ꯂꯥꯛꯀꯅꯤ ꯑꯗꯨꯒ ꯅꯨꯡꯗꯥꯡ ꯅꯥꯏꯟ ꯊꯥꯔꯇꯤꯗ ꯇꯣꯛꯀꯅꯤ
ꯑꯣ ꯑꯣ ꯀꯔꯤ ꯊꯕꯛꯔ ꯍꯥꯏꯗꯤ ꯅꯨꯡꯉꯥꯏꯕ꯭ꯔꯣ
ꯑ ꯈꯪꯗꯦꯅꯦ ꯅꯨꯡꯉꯥꯏꯇ꯭ꯔꯁꯨ ꯅꯨꯡꯉꯥꯏ ꯍꯥꯏꯇꯥꯔꯦꯅꯦ ꯎꯄꯥꯏ ꯂꯩꯇꯦꯅꯦ
ꯎꯝ ꯏꯁꯥꯅ ꯇꯧꯔꯕꯅꯤꯅ ꯅꯠꯇ꯭ꯔꯥ
ꯎꯝ ꯑꯩ ꯀꯦ ꯐꯦꯗꯅꯤ ꯇꯥꯎ
ꯑꯣ ꯀꯦꯐꯦꯗꯗꯤ ꯈꯔ ꯅꯨꯡꯉꯥꯏꯔꯝꯅꯤꯗ
ꯈꯪꯗ‌ꯦꯗ ꯅꯨꯡꯉꯥꯏꯕꯗꯤ ꯅꯨꯡꯉꯥꯏ ꯑꯩ ꯏꯇꯣꯝꯇ ꯑꯗꯨꯝ ꯂꯩꯕꯅꯤꯅꯀꯣ ꯑꯩꯅ ꯄꯥꯏꯔꯒ ꯂꯩꯕꯀꯣ
ꯑꯥ
ꯑꯗꯨ ꯑꯣꯏꯔꯁꯨ ꯄꯩꯁꯥꯗꯤ ꯑꯗꯨꯝ ꯂꯥꯛꯑꯦꯗ
ꯍꯥꯏꯗꯤ ꯅꯪ ꯅꯪꯒꯤ ꯑꯣꯏꯅ ꯅꯪꯒꯤ ꯀꯦꯐꯦ ꯑꯣꯏꯅ ꯇꯧꯕ꯭ꯔꯥ ꯅꯠꯇ꯭ꯔꯒ ꯀꯃꯥꯏꯅꯔꯥ
ꯅꯠꯇꯦ ꯃꯤꯒꯤꯅꯦ ꯑꯩꯉꯣꯟꯗ ꯂꯣꯏꯅ ꯔꯦꯁꯄꯣꯟꯁꯤꯕꯤꯂꯤꯇꯤ ꯄꯤꯕꯀꯣ
ꯑꯥ ꯑꯥ
ꯀ‌‌ꯦꯐ‌ꯦꯒꯤꯁ‌ꯦ ꯑꯗꯨꯒꯤꯅꯤ
ꯑꯣ ꯅꯨꯡꯉꯥꯏꯔꯝꯅꯤꯅꯦ ꯑꯗꯨꯗꯤ
ꯈꯪꯗꯦꯗ
ꯑꯆꯥꯎꯕ ꯑꯆꯥꯎꯕ ꯄꯣꯁꯇ ꯇꯧꯔꯝꯅꯤꯅꯦ
ꯅꯠꯇꯦ
ꯍꯦ
ꯅꯪꯗꯤ
ꯑꯩꯗꯤ ꯀꯩꯅꯣꯗ ꯇꯧꯋꯦ ꯀꯝꯄꯅꯤꯗ
ꯒꯣ ꯁꯦꯟꯇꯔꯔꯣ
ꯅꯠꯇꯦ ꯑꯩ ꯀꯩꯅꯣꯗ ꯇꯧꯋꯦ ꯑꯥꯏ ꯇꯤꯗ ꯀꯣꯜ ꯁꯦꯟꯇꯔ ꯗꯤ ꯅꯠꯇꯦ
ꯎꯝ ꯇꯧꯔꯨꯔꯣ ꯇꯧꯔꯨꯔꯣ ꯀꯦꯄꯤꯇꯦꯟꯗꯔ ꯅꯪ
ꯅ ꯅꯠ ꯅꯠꯇꯦ ꯃꯈ ꯃꯈꯥꯔꯣꯝꯗ ꯃꯈꯥꯔꯣꯝꯗ
ꯃꯈꯥꯔꯣꯝꯗ ꯑꯗꯨ ꯑꯣꯏꯔꯗꯤ ꯑꯩꯈꯣꯏ ꯆꯞ ꯃꯥꯟꯅꯕꯁꯨ ꯌꯥꯏ
ꯑꯣ ꯈꯪꯍꯧꯗ꯭ꯔꯒ ꯌꯥꯝ ꯅꯛꯑꯒ ꯂꯩꯔꯝꯅꯤꯀꯣ
ꯑꯩꯒꯤꯗꯤ ꯐꯥꯔꯁ ꯂꯦꯇꯔꯗ ꯁꯤ ꯆꯪꯕꯅꯤ
ꯑꯣ ꯑꯗꯨꯗꯤ ꯑꯗꯨꯗꯤ ꯇꯣꯉꯥꯜꯂꯦ ꯑꯩꯒꯤꯗꯤꯗꯤꯕꯤꯅꯦ
ꯑꯣ
ꯕꯤ ꯅꯣꯏ ꯅꯣꯏꯔꯣꯝꯗ ꯀꯩꯅꯣ ꯋꯦꯗꯔꯁꯨ ꯅꯨꯡꯉꯥꯏꯕ ꯃꯥꯜꯂꯀꯣ
ꯑꯩꯈꯣꯏꯔꯣꯝꯁꯦ ꯎꯝ ꯋꯦꯗꯔꯗꯤ ꯅꯨꯡꯉꯥꯏꯌꯦ ꯍꯥꯏꯗꯤ ꯑꯇꯩ ꯃꯐꯝꯒ ꯌꯦꯡꯉꯗꯤꯀꯣ
ꯎꯝ ꯑꯈꯣꯏ ꯏꯃꯥꯟꯅꯕꯁꯤꯡꯅꯁꯨ ꯑꯗꯨꯝ ꯍꯥꯏꯌꯦꯕ ꯌꯨꯝ ꯂꯩꯅꯤꯡꯕ ꯑꯩ ꯏꯃꯥꯟꯅꯕꯁꯤꯡꯀꯣ ꯑꯩ ꯑꯩꯒꯤ ꯏꯕꯨꯡ ꯈꯣꯏꯗꯤ ꯑꯗꯨꯝ ꯂꯩꯕꯅꯤꯗ ꯑꯈꯣꯏꯅ
ꯑꯣ ꯑꯣ ꯑꯗꯣ ꯅꯪꯅ ꯀꯩꯒꯤ ꯌꯥꯝ ꯑꯂꯥꯞꯄꯗ ꯂꯩꯈ꯭ꯔꯦ
ꯑꯩꯗꯤ ꯑꯩꯁꯨ ꯅꯨꯄꯥꯅꯤꯅ ꯀꯩꯅꯣ ꯑꯗꯨꯕꯨ ꯃꯣꯏ ꯏꯕꯨꯡꯒ ꯍꯥꯏꯗꯤ ꯄ꯭ꯔꯥꯏꯚꯦꯁꯤꯁꯨ ꯑꯗꯨꯝ ꯂꯩꯅ ꯑꯗꯨꯝ ꯄ꯭ꯔꯥꯏꯚꯦꯁꯤ
ꯍꯥꯏꯗꯤ ꯄ꯭ꯔꯥꯏꯚꯦꯁꯤꯗꯣ ꯃꯣꯏꯕꯨ ꯃꯣꯢꯉꯣꯟꯗ ꯑꯗꯨꯝ ꯌꯥꯝꯅ ꯀꯃꯥꯏꯅ ꯎꯁꯤꯠꯇꯕꯁꯨ ꯑꯗꯨꯝ ꯌꯥꯎꯋꯦꯅ ꯑꯩꯈꯣꯏꯅ ꯑꯗꯨꯝ ꯇꯧꯔꯗꯤ
ꯑꯥ
ꯅꯔꯥꯟꯃꯤꯗꯥꯏ ꯑꯩꯗꯤ ꯏꯌꯥꯝꯕꯒꯤ ꯃꯅꯥꯛꯇ ꯂꯩꯔꯗꯤ ꯌꯥꯝꯅ ꯐ꯭ꯔꯤ ꯑꯣꯏꯗꯕꯗꯨ
ꯑꯥ
ꯑꯗꯨꯝꯒꯤ ꯃꯇꯥꯡ ꯂꯥꯛꯑꯦ ꯍꯥꯏꯕꯅꯤꯗ ꯑꯗꯨꯒ ꯈꯔ ꯇꯟꯕꯀꯣ
ꯎꯝ ꯎꯝ
ꯃꯊꯥꯡ ꯆꯍꯤꯗꯗꯤ ꯁꯤꯗ ꯂꯩꯔꯣꯏꯗ ꯍꯟꯗꯛ ꯊꯣꯛꯈ꯭ꯔꯅꯤ
ꯑꯣ ꯌꯨꯝ ꯑꯣꯏꯅ ꯊꯣꯛꯇꯣꯏꯔꯥ
ꯍꯣꯏ ꯌꯨꯝ ꯅꯣꯛꯊꯣꯛꯑꯒ ꯑꯃꯨꯛꯀ ꯀꯦꯄꯤꯇꯦꯜꯗ ꯆꯪꯈ꯭ꯔꯅꯤ
ꯎꯝ ꯎꯝ ꯀꯦꯄꯤꯇꯦꯜꯕꯨ ꯅꯨꯡꯉꯥꯏꯕ꯭ꯔꯅꯦ ꯁꯥꯏꯌꯦ ꯍꯥꯏꯈꯤꯗꯥꯏꯅꯦ
ꯍꯥꯏꯗꯤ ꯁꯤꯖꯟ ꯁꯤꯖꯟ ꯂꯩꯕꯒꯤꯀꯣ ꯁꯥꯕ ꯃꯇꯝꯗꯗꯤ ꯍꯣꯏ ꯁ ꯌꯥꯝ ꯁꯥꯏ ꯑꯗꯨ ꯑꯣꯢꯔꯁꯨ ꯁꯤꯗ ꯂꯩꯕꯒꯤꯗꯨ ꯅꯨꯡꯉꯥꯏ ꯍꯥꯏ ꯑꯁꯤ ꯏꯗꯗꯤ ꯁꯤꯖꯟ ꯂꯩꯇꯦꯕ ꯑꯁꯤꯗꯤ ꯑꯗꯨ ꯆꯍꯤ ꯂꯣꯏꯅ ꯑꯗꯨꯝ ꯁꯥꯕꯅꯦꯕ
ꯎꯝ
ꯑꯗꯨꯒ ꯔꯦꯅꯤ ꯁꯤꯖꯟꯒ ꯁꯝꯃꯔ ꯈꯛꯛꯇꯅꯦꯕ ꯁꯤꯗꯤ ꯐꯧ
ꯎꯝ ꯎꯝ ꯍꯣꯏ ꯆꯨꯝꯒꯤ ꯆꯨꯝꯃꯤ ꯂꯩꯕ ꯅꯨꯡꯉꯥꯏꯕ꯭ꯔꯣ ꯑꯥꯗ
ꯑꯁ ꯍꯟꯗꯛꯁꯦ ꯁꯝꯃꯥꯟꯒꯤ ꯌꯥꯗꯦ
ꯎꯝ ꯁꯥꯗꯤ ꯁꯥꯔꯝꯅꯤꯅꯦꯨ ꯅꯣꯡ ꯆꯨꯗꯦ ꯑꯗꯨꯔꯣꯝꯗ
ꯅꯣꯡ ꯇꯨꯔꯗꯦ ꯍ ꯅꯣꯡ ꯇꯗꯦ ꯁꯤꯗꯗꯕꯣ
ꯎꯝ ꯎꯝ
ꯑꯇꯤꯗ ꯇꯧꯕꯁꯦ ꯅꯨꯡꯉꯥꯏꯕ꯭ꯔꯅꯦ
ꯑꯁ ꯈꯪꯗꯦꯗ ꯎꯝ ꯅꯨꯡꯉꯥꯏ ꯅꯨꯡꯉꯥꯏꯇꯦ ꯍꯥꯏꯕꯁꯨ ꯌꯥꯗꯦ ꯑꯩꯅ ꯑꯣꯏꯅ ꯇꯧꯔ ꯂꯩꯔꯕꯅꯤꯅ ꯅꯨꯡꯉꯥꯏꯌꯦ ꯍꯥꯏꯕꯁꯨ ꯋꯥꯏꯑꯦ
ꯑ ꯍꯣꯏ ꯊꯕꯛ ꯈꯨꯗꯤꯡꯕꯨꯗꯤ ꯋꯥꯕ ꯇꯥꯕꯅꯤꯀꯣ ꯑꯗꯨ ꯑꯣꯏꯔꯁꯨ ꯈꯔ ꯅꯨꯡꯉꯥꯏꯕ ꯊꯕꯛ ꯑꯗꯨꯝ ꯂꯩꯌꯦꯅ
ꯎꯝ ꯍꯣꯏ ꯆꯨꯃꯦ ꯑꯗꯨꯕꯨ ꯗꯦ ꯑꯣꯏꯕꯒꯤꯀꯣ ꯗꯦ ꯁꯤꯞ ꯑꯣꯏꯕꯒꯤ ꯈꯔ ꯅꯨꯡꯉꯥꯏ ꯍꯥꯏꯕ ꯇꯥꯔꯦ
ꯍꯣꯏ ꯗꯦ ꯁꯤ ꯑꯣꯏꯅ ꯅꯨꯡꯉꯥꯏꯔꯅꯤ
ꯎꯝ ꯎꯝ ꯑꯗꯨꯗꯤ ꯅꯣꯏꯗꯤ ꯁꯨꯇꯤ ꯀꯃꯥꯏꯅ ꯇꯧꯕ꯭ꯔꯥ ꯍꯥꯏꯗꯤ ꯁꯨꯇꯤꯗꯣ ꯋꯤꯛꯂꯤꯗ ꯀꯌꯥꯔꯛ ꯐꯪꯕ꯭ꯔꯥ
ꯍꯥꯏꯕ
ꯋꯤꯛꯂꯤꯗ ꯁꯨꯇꯤ ꯀꯌꯥ ꯐꯪꯕ꯭ꯔꯥ ꯅꯪ
ꯍꯇꯥ ꯑꯃꯗ ꯑꯗꯨꯝ ꯑꯃ ꯈꯛꯇꯅꯤꯗ
ꯎꯝ
ꯃꯗꯦ
ꯀꯦꯐꯦ ꯍꯣꯏꯁꯦ ꯑꯗꯨꯃꯥꯏꯅꯗꯤ ꯇꯧꯕꯒꯤꯅꯤꯅꯦ ꯁꯨꯇꯤ ꯌꯥꯝꯗꯕꯒꯤꯅꯤꯅꯦ ꯇꯟꯕꯁꯦ ꯑꯅꯤꯅꯦ ꯑꯩꯈꯣꯏꯗꯤ ꯎꯝ
ꯌꯥꯝ ꯇꯟꯅ ꯑꯗꯨꯝ ꯇꯧꯅꯦ ꯍꯧꯖꯤꯛꯁꯦ ꯇꯧꯗ
ꯍꯝ
ꯀꯕꯤ ꯏꯁꯇꯦ
ꯅꯪ ꯍꯧꯖꯤꯛ ꯊꯕꯛ ꯃꯨꯐꯝꯗꯔꯥ
ꯍꯣꯏ ꯇꯐꯝꯗ ꯂꯩꯌꯦꯦ
ꯎꯝ ꯃꯤ ꯌꯥꯝꯕ꯭ꯔꯣ ꯅꯣꯏꯒꯤꯦ ꯀꯦ ꯐꯦꯗꯣ
ꯎ ꯌꯥꯝꯗꯦꯗ
ꯆꯥꯎꯕ꯭ꯔꯥ ꯅꯠꯇ꯭ꯔꯒ ꯍꯥꯏꯗꯤ ꯀꯃꯥꯏꯅ ꯇꯧꯕ꯭ꯔꯥ
ꯀꯩꯕ
ꯀꯦꯐꯦꯗꯣ ꯆꯥꯎꯕ꯭ꯔꯥ ꯀꯃꯥꯏꯅ ꯇꯧꯕ꯭ꯔꯥ ꯍꯥꯏꯕ
ꯆꯥꯎꯗꯗ ꯄꯤꯛꯄꯅꯤꯗ
ꯃꯤ ꯌꯥꯝ ꯌꯥꯝ ꯂꯥꯛꯄ꯭ꯔꯥ
ꯃꯤꯁꯦ ꯍꯣꯏ ꯁꯦꯇꯔꯗꯦ ꯁꯟꯗꯦꯕꯨꯗꯤ ꯑꯗꯨꯝ ꯂꯥꯛꯑꯦꯀꯣ
ꯎꯝ
ꯑꯗ ꯑꯩꯩꯅꯁꯨ ꯑꯆꯧꯕ ꯔꯦꯁꯇꯨꯔꯦꯟ ꯑꯇꯣꯞꯄ ꯔꯦꯁꯇꯨꯔꯦꯟꯒꯨꯝꯕ ꯂꯥꯛꯇꯦꯗ
ꯌꯥꯝ ꯌꯥꯝ ꯆꯥꯎꯕ ꯁꯔꯨꯛꯄꯨꯗꯤ ꯈꯔ ꯄꯤꯛꯑꯒ ꯅꯨꯡꯉꯥꯏꯅ ꯇꯧꯕꯗꯨꯅꯗꯤ ꯐꯩꯗ ꯌꯥꯝꯅ ꯆꯤꯜꯂꯁꯨ ꯋꯥꯏꯌꯦꯅ ꯑꯩꯈꯣꯏ ꯇꯧꯕ ꯃꯤꯁꯤꯡꯅ
ꯍꯣꯏ ꯍꯟꯗꯛ ꯊꯣꯛꯈ꯭ꯔꯗꯤ ꯁꯤꯗꯗꯤ ꯁꯨꯡꯆꯥꯡ ꯆꯪꯔꯣꯏ ꯑꯩꯒꯤ ꯄꯨꯟꯁꯤꯁꯦ
ꯑꯩ ꯄꯨꯟꯁꯤꯗ ꯁꯨꯡꯆꯪ ꯆꯪꯉꯣꯏ ꯑꯩꯁꯨ
ꯃꯤꯁꯤꯡꯁꯨ ꯑꯗꯨꯝ ꯅꯨꯡꯉꯥꯏꯇꯦꯕ ꯁꯨꯗꯦ ꯀꯣ
ꯎꯝ
ꯃꯣꯏꯒꯤ ꯃꯤꯁꯤꯡꯗꯣ
ꯑꯣ
ꯑꯗꯨꯝ ꯅꯨꯡꯉꯥꯏꯇꯦꯕ
ꯍꯥꯏꯗꯤ ꯉꯥꯡꯅꯕ ꯅꯨꯡꯉꯥꯏꯇꯦ ꯍꯥꯏꯕ꯭ꯔꯥ ꯀꯃꯥꯏ ꯀꯃꯥꯏ ꯎ
ꯉꯥꯡꯅꯕꯁꯨ ꯅꯨꯡꯉꯥꯏꯇꯦ ꯑꯗꯨꯒ ꯌꯥꯝ ꯅꯨꯡꯉꯥꯏꯇꯦꯕ ꯈꯪꯗꯦꯅ ꯑꯩ ꯍꯥꯏꯁꯦ
ꯎꯝ ꯎꯝ ꯎꯝ ꯍꯣꯏ ꯁꯤꯔꯣꯝꯒꯤꯗꯤ ꯑꯗꯨꯃꯥꯏꯅꯗꯤ ꯇꯧꯋꯦ ꯑꯗꯣ ꯅꯪꯁꯦ ꯀꯩꯅꯣꯗ ꯍꯥꯏꯗꯤ ꯔꯦꯟ ꯑꯣꯏꯅ ꯂꯩꯕ꯭ꯔꯥ
ꯍꯣꯏꯔꯥꯏꯅ ꯂ ꯂꯩ
ꯑꯣ ꯔꯦꯟ ꯂꯩꯕꯅꯗꯤ ꯅꯨꯡꯉꯥꯏꯕꯅꯤꯗ ꯃꯤ ꯈꯔꯗꯤ ꯑꯦꯀꯣꯃꯤꯗꯦꯁꯟꯗꯣ ꯑꯗꯨꯝ ꯂꯩꯅ
ꯎꯝ ꯑꯩꯁꯨ ꯍꯥꯟꯅ ꯀꯣꯝꯄꯤꯇꯤꯁꯟꯗ ꯂꯩꯕꯅꯤꯗ ꯑꯗꯨꯒ ꯑꯦꯀꯣꯃꯤꯇꯤꯁꯟꯗ ꯂꯩꯕꯁꯦ ꯏꯟꯗꯤꯄꯦꯟꯗꯦꯟ ꯑꯣꯏꯗꯣꯏꯕ ꯍꯥꯏꯗꯤ ꯃꯤꯅ ꯄꯤꯕꯒꯤ ꯀꯥ ꯀꯥꯔꯅꯤꯅꯀꯣ ꯑꯗꯨꯔ ꯅꯨꯡꯉꯥꯏ ꯑꯩꯈꯣꯏꯅ ꯊꯕꯛ ꯍꯣꯡꯅꯤꯡꯕ ꯃꯇꯝꯁꯨ ꯍꯣꯡꯕ ꯌꯥꯗꯦꯀꯣ
ꯑꯥ ꯍꯣꯏ ꯎ ꯑꯦꯀꯣꯃꯤꯗꯦꯁꯟꯗ ꯂꯩꯕꯗꯤ ꯃꯤ ꯑꯅꯤ ꯑꯍꯨꯝ ꯂꯩ ꯍꯦꯛ ꯍꯦꯛ ꯂꯩꯍꯟꯕꯅꯤꯅ
ꯍꯣꯏ
ꯍꯧꯖꯤꯛꯇꯤ ꯅꯥꯊꯟꯇ ꯂꯩꯈ꯭ꯔꯦ
ꯑꯩ ꯃꯥꯟꯅꯕ ꯑꯃꯒ ꯂꯩꯦꯃꯤꯗ
ꯎꯝ ꯎꯝ ꯕꯣꯜ ꯍꯦꯛ ꯍꯦꯛ ꯌꯦꯡꯕ꯭ꯔꯣ ꯅꯣꯏꯒꯤ
ꯕ ꯌꯦꯡꯕꯒꯤ ꯏꯁꯥꯥꯁ ꯌꯥꯗꯦ
ꯊꯕꯛ ꯇꯧꯕ ꯉꯝꯗꯦ
ꯍꯣꯏꯣꯏ ꯇꯨꯝꯗꯕ ꯇꯨꯝꯗꯕꯩꯀꯣ
ꯎꯥ
ꯌꯥꯝ ꯐꯖꯅ ꯇꯨꯝꯗꯅ ꯉꯇ ꯁꯤꯛꯁ ꯊꯥꯔꯇꯤ ꯑꯦ ꯑꯦꯝꯗ ꯇꯧꯋꯦ ꯉꯛꯇ ꯊ꯭ꯔꯤ ꯊꯥꯔꯇꯤ ꯑꯦ ꯑꯦꯝ ꯑꯁ ꯃꯅꯦꯕ
ꯎꯝ ꯀꯔꯤ ꯁꯞꯄꯣꯔꯠ ꯇꯧꯕ꯭ꯔꯥ ꯑꯗꯨꯗꯤ ꯉꯔꯥꯡꯗꯤ
ꯎ ꯑꯩꯗꯤ ꯏꯁꯄꯦꯅꯤꯅꯤꯗ
ꯑꯣ ꯑꯩꯗꯤ ꯐ꯭ꯔꯥꯟꯁ ꯇꯧꯔꯒ ꯉꯝꯗ꯭ꯔꯦ ꯅꯦꯛꯁꯇꯤ ꯅꯦꯛꯁꯇꯤ ꯀꯔꯤ ꯑꯣꯏꯅ ꯁꯞꯄꯣꯔꯠ ꯇꯧꯗꯣꯏꯔꯣ
ꯍꯧꯖꯤꯛꯄꯨꯗꯤ ꯂꯣꯏ ꯌꯥꯔꯦ ꯏꯪꯂꯦꯟ ꯐꯥꯔꯁ ꯗꯦ ꯑꯔꯖꯦꯟꯇꯤꯅꯥꯅꯦꯣꯒꯁ ꯀ ꯁꯄꯦꯦꯟ ꯏꯪ꯭ꯂ ꯏꯝ ꯇꯥꯔ
ꯑ ꯅꯪꯒꯤ ꯇꯤꯝ ꯂꯣꯏꯅꯃꯛ ꯂꯩꯈ꯭ꯔꯦꯅꯦ
ꯍꯣꯏ ꯄ꯭ꯔꯥꯟꯇ ꯁꯤꯤ꯭ꯔꯅ
ꯎꯝ
ꯎꯄꯥꯏ ꯂꯩꯇꯦ ꯐ꯭ꯔꯥꯟꯁꯇꯤ ꯑꯩꯒꯤ